ꯍꯜꯜ‌ꯣ
ꯍꯜꯂꯣ
ꯇꯥꯔꯕꯣ
ꯇꯥꯏꯌꯦ
ꯅꯦꯠꯋꯥꯛꯁꯦ ꯌꯥꯝ ꯅꯨꯡꯉꯥꯏꯇꯦ ꯉꯁꯤ ꯉꯔꯥꯡꯁꯦ ꯅꯦꯠꯋꯥꯛꯁꯦ ꯀꯩꯗꯣꯏꯅꯣ ꯈꯪꯗꯦꯅꯦ ꯅꯦꯋꯥꯛ ꯏꯁꯇꯦꯕꯜ ꯑꯣꯏꯗ꯭ꯔꯦ ꯍꯥ
ꯀꯩ ꯍꯥꯏꯒꯦ
ꯋꯥꯛꯁꯦ ꯀꯩꯗꯧꯔꯤꯅꯣ ꯍꯪꯗꯣꯏꯅꯣ ꯇꯥꯔꯕꯣ ꯇꯥꯔꯕꯣ
ꯇꯥꯔꯦ ꯇꯥꯔꯦ ꯇꯥꯔꯕꯣ
ꯑꯣ ꯇꯥꯏꯌꯦ ꯇꯥꯏꯌꯦ ꯑꯩ ꯐꯣꯟ ꯇꯧꯔꯛꯑꯝꯕꯗꯨꯔꯣ
ꯎꯝ
ꯅꯪ ꯀꯩꯅꯣꯗ ꯑꯁꯤꯗꯣ
ꯎ
ꯕꯖꯥꯔꯗ ꯑꯝꯇ ꯆꯠꯃꯤꯟꯅꯁꯤꯔꯦꯅ ꯍꯪꯒꯦ ꯇꯧꯔꯛꯄꯅꯦ
ꯄꯨꯡ ꯀꯌꯥ ꯋꯥꯏꯗꯣ
ꯄꯨꯡꯅꯦ ꯀꯩꯅꯣ ꯑꯗꯨꯋꯥꯏꯗ ꯑ ꯀꯌꯥꯗ ꯆꯠꯁꯤꯒꯦ ꯄꯨꯡ ꯑꯍꯨꯝ ꯑꯗꯨꯋꯥꯏ ꯆꯠꯄ ꯌꯥꯒꯗ꯭ꯔꯣ
ꯌꯥꯅꯤ ꯌꯥꯅꯦ
ꯅꯦꯠꯋꯥꯔꯛꯁꯦ ꯃꯌꯦꯛ ꯁꯦꯡꯕꯗꯤ ꯋꯥꯠꯂꯦ ꯇꯥꯕꯨꯗꯤ ꯇꯥꯏꯌꯦꯕꯀꯣ ꯑꯗꯨ ꯑꯣꯏꯔꯁꯨ ꯐꯖꯅ ꯃꯃꯨꯠ ꯇꯥꯅ ꯁꯦꯡꯅ ꯇꯥꯕꯗꯣ ꯑꯣꯏꯗ꯭ꯔꯤ ꯋꯦꯡ ꯋꯦꯡ ꯇꯧꯔꯒ ꯇꯧꯕꯗꯧꯅ ꯇꯧꯏ
ꯋꯦꯡ ꯋꯦꯡ ꯇꯧꯋꯦ
ꯎꯝ
ꯀꯩꯅꯣ ꯍꯣꯔꯦꯟꯗꯣ ꯑꯗꯨꯗꯤ ꯄꯨꯡ ꯑꯍꯨꯝ ꯍꯥꯏ ꯅꯠꯇ꯭ꯔꯣ
ꯀꯩ ꯍꯥꯏꯅꯣ ꯇꯥꯗ꯭ꯔꯦ
ꯄꯨꯡ ꯑꯍꯨꯝ ꯍꯥꯏ ꯍꯥꯏꯔꯕ
ꯑꯧ ꯄꯨꯡ ꯑꯍꯨꯝ ꯍꯥꯏꯕ ꯄꯨꯡ ꯑꯍꯨꯝ ꯑꯗꯨꯋꯥꯏꯗ ꯆꯠꯂꯁꯦꯕ ꯅꯪ ꯊꯕꯛ ꯂꯩꯇꯕ ꯅꯠꯇ꯭ꯔꯣ ꯑꯗꯨꯝ ꯀꯥꯟꯗ
ꯌꯥꯅꯤ ꯌꯥꯅꯤ ꯉꯁꯤꯁꯦ ꯐ꯭ꯔꯤ ꯑꯣꯏꯔꯕꯅꯦ ꯅꯪ ꯅꯗꯥꯎ ꯌꯥꯏ ꯑ ꯄꯨꯡ ꯑꯅꯤ ꯃꯈꯥꯏ ꯑꯗ꯭ꯋꯥꯏꯗ ꯊꯣꯛꯂꯛꯑ ꯒꯦ ꯑꯗꯨꯒ‌ꯆꯠꯂꯨꯔꯖꯤ ꯑꯗꯨꯗ ꯂꯩꯌꯦ ꯌꯥꯕ ꯅꯠꯇ꯭ꯔꯣ ꯑꯩꯗꯣ ꯑꯩꯁꯨ ꯄꯣꯠꯆꯩ ꯈꯔ ꯂꯩꯍꯧꯋꯦ ꯅꯪꯒꯤ ꯆꯠꯂꯤꯉꯩꯗ
ꯍ ꯌꯥꯏꯌꯦ ꯌꯥꯏꯌꯦ ꯑꯩꯗ ꯅꯪꯩꯅ ꯉꯥꯡꯕꯗꯣ ꯑꯃꯨꯛꯁꯨ ꯇꯥꯏꯌꯦꯕꯀꯣ ꯑꯃꯨꯛꯁꯨ ꯑꯦꯡ ꯑꯦꯡ ꯇꯧ ꯂꯩꯔꯦ ꯍꯥꯏꯕ ꯑꯩꯉꯣꯟꯗ ꯄꯦꯡ ꯄꯥꯡ ꯄꯦꯡꯒꯅ ꯇꯧꯔꯒ
ꯆꯥꯛꯇꯤ ꯆꯥꯔꯕꯣ
ꯆꯥꯛ ꯆꯥꯈ꯭ꯔꯦ ꯆꯥꯛꯇꯣ ꯊꯣꯡꯕ ꯂꯣꯏꯁꯤꯜꯂꯛꯑꯦ ꯂꯣꯏꯗ꯭ꯔꯤꯌꯦ ꯑꯗꯨꯏꯅꯦ ꯑꯁꯤ ꯁꯥꯥꯁꯦꯅꯁꯕꯇꯤ ꯇꯧꯔꯤꯕꯀꯣ
ꯑꯥ
ꯎꯝ ꯈꯪꯉꯦ ꯃꯣꯏ ꯆꯆ ꯍꯧꯖꯤꯔ ꯍꯧꯖꯤꯁꯤ꯭ꯔꯥ ꯍꯥꯏꯅꯈꯤꯕꯅꯦ ꯍꯧꯔꯤꯔꯥ ꯍꯧꯗ꯭ꯔꯦꯅ ꯑꯗꯨꯗꯤ ꯈꯪꯗꯦ
ꯑꯦ ꯑꯗꯩꯗꯤ ꯅꯪ ꯋꯥ ꯈꯦꯠꯁꯤ ꯍꯥꯏꯔ ꯀꯩꯅꯣꯝ ꯅꯤꯡꯁꯤꯡꯉꯦ ꯉꯁꯤꯗꯣ ꯑꯩꯈꯣꯏꯅꯤ ꯀꯩꯅꯣꯝ ꯆꯠꯍꯟꯗꯅ ꯀꯛꯆꯤꯡ ꯆꯠꯍꯟꯗꯅ ꯑꯩꯗꯣ ꯀꯩꯅꯣꯝꯇ ꯐꯨꯔꯤꯠ ꯑꯝꯇ ꯂꯩꯒꯦ ꯇꯧꯅꯦꯕ ꯍꯌꯦꯡ ꯀꯥꯡ ꯑꯣꯏꯗ꯭ꯔꯥ ꯍꯌꯦꯡꯗꯣ ꯑꯩꯈꯣꯏ ꯗꯗꯥꯅꯅꯦ
ꯑꯣ
ꯀꯩꯅꯣ ꯆꯠꯁꯦꯅ ꯍꯥꯏꯕꯅꯦ ꯑ ꯀꯥꯡꯗꯣ ꯃꯦꯔꯤꯒꯣꯜ ꯔꯥꯎꯟ ꯇꯣꯡꯉꯨꯁꯦꯅ ꯍꯥꯏꯕꯅꯦ ꯃꯦꯂꯥ ꯇꯧꯏꯌꯦ ꯍꯧꯖꯤꯛꯇꯣ
ꯎꯝ
ꯑꯗꯨꯒꯤ ꯑꯩꯈꯣꯏ ꯏꯅꯝꯃꯅꯦ ꯑꯩꯅꯦ ꯑꯩꯈꯣꯏ ꯗꯗꯥꯅꯦ ꯑꯉꯥꯡꯒ ꯑꯩꯈꯣꯏ ꯑꯍꯨꯝ ꯆꯠꯀꯅꯤꯕ ꯅꯪꯁꯨ ꯌꯥꯎꯔꯨꯁꯤꯔꯣ ꯅꯪ ꯊꯕꯛ ꯁꯪꯉꯗꯤ ꯃꯦꯂꯥ ꯆꯠꯂꯨꯁꯤ ꯁ ꯑꯩꯗꯤ ꯃꯦꯅꯤꯀꯦꯜ ꯒ꯭ꯔꯥꯎꯟꯗ ꯑꯃꯨꯛꯇꯁꯨ ꯇꯣꯡꯗ꯭ꯒꯦ
ꯌꯥꯏ ꯑꯗꯨꯗꯒꯤ ꯑꯩ ꯃꯥꯃꯗ ꯃꯤ ꯑꯃ ꯑꯗꯨ ꯂꯩꯕ ꯍꯧꯕ ꯌꯥꯏꯅꯦ
ꯒꯥꯔꯤ ꯆꯟꯒꯗ꯭ꯔꯣ ꯒꯥꯔꯤꯗꯣ ꯑꯩꯈꯣꯏ ꯒꯥꯔꯤꯗꯣ ꯃꯤꯅꯦ ꯑꯃꯅꯦ ꯑꯍꯨꯝ ꯆꯅꯤ ꯆꯅꯤ ꯑꯃꯁꯨ ꯍꯧ ꯌꯥꯈꯤꯅꯤ ꯅꯪ ꯅꯪꯁꯨ ꯆꯠꯂꯨꯔꯁꯦ ꯑꯗꯨꯝ ꯃꯦꯂꯥꯗꯣ ꯇꯧ ꯆ ꯇꯧ ꯆ ꯀꯨꯏꯒꯅ ꯍꯋꯥꯏ ꯑ ꯀ꯭ꯂꯥꯁ
ꯈꯤꯇꯪꯒ ꯍꯥꯏꯔꯛꯎꯅꯤ
ꯍꯣꯏ ꯗꯥꯅꯦ ꯑꯩꯅꯦ ꯏꯅꯝꯕꯅꯦ ꯑꯉꯥꯡ ꯃꯆꯥ ꯑꯩꯈꯣꯏ ꯑꯍꯨꯝꯗꯤ ꯂꯩꯔꯦ ꯑꯗꯣ ꯑꯩꯈꯣꯏ ꯏꯅꯥꯎ ꯅꯨꯄꯥ ꯑꯃ ꯌꯥꯎꯋꯦ ꯍꯥꯏꯗꯧꯔꯀꯥꯟꯗ ꯑꯩꯈꯣꯏ ꯑꯉꯥꯡ ꯂꯩꯌꯦꯕ ꯀꯀꯥ ꯃꯆꯥꯅꯄꯥ
ꯎꯝ
ꯀ꯭ꯂꯥꯁ ꯏꯂꯦꯚꯦꯟ ꯇ꯭ꯋꯦꯜ ꯀꯥꯕ ꯃꯣꯏ
ꯃꯅꯤꯡꯗ ꯃꯤ ꯑꯍꯨꯝ ꯐꯕꯒꯤ ꯀꯩꯅꯣ ꯇꯧꯅꯦꯕꯀꯣ
ꯑ ꯑꯗꯨꯗ ꯅꯪꯗꯤ ꯌꯥꯗꯣꯏꯕ ꯅꯪꯗꯣ ꯍꯧꯔꯛꯏꯁꯦ ꯑꯗꯨꯁꯨ ꯍꯥꯏꯒꯦꯅ ꯇꯧꯕꯅꯦ ꯍꯌꯦꯡ ꯑꯩꯗꯣ ꯎꯝ ꯀꯥꯡꯒꯤꯦ ꯐꯨꯏꯠ ꯐꯖꯕ ꯑꯝꯇ ꯂꯩꯇꯦ ꯐꯨꯏꯠ ꯑꯝꯇ ꯌꯦꯡꯒꯦꯅ ꯇꯧꯕ
ꯍꯣꯏꯁꯨ ꯌꯥꯔꯁꯦ ꯑꯗꯨ ꯀꯣꯟꯅ ꯈꯟꯅꯔꯁꯦ ꯅꯪꯒꯤ ꯄꯣꯠ ꯂꯩꯕꯗ ꯍꯥꯟꯅ ꯆꯠꯂꯨꯔꯁꯤ
ꯍꯣꯏ ꯍꯣꯏ ꯁꯨꯃꯥꯏꯅꯅꯦ ꯊꯕꯛꯀꯨꯝꯕ ꯆꯠꯄ ꯁꯨ ꯂꯩꯍꯧꯗ꯭ꯔꯗꯤ ꯐꯨꯔꯤꯠꯁꯦ ꯄꯥꯡꯁꯨ ꯍꯦꯛꯇ ꯂꯩ ꯉꯝꯗꯦꯕ ꯊꯧꯋꯥꯟꯒꯤꯁꯨ ꯊꯕꯛ ꯀꯨꯝꯍꯩ ꯍꯔꯥꯎ ꯅꯠꯇ꯭ꯔꯗꯤ ꯂꯩꯗꯦꯗꯅ ꯆꯠꯊꯣꯛ ꯆꯠꯁꯤꯟ ꯃꯐꯝ ꯂꯩꯇꯕꯅꯤꯅ ꯑꯗ ꯑꯩꯅ ꯅꯪꯗꯣ ꯃꯦꯔꯤ ꯒꯣꯜ ꯔꯥꯎꯟ ꯑꯗꯨꯗꯁꯨ ꯅꯍꯥꯟꯃꯨꯛ ꯁꯨꯝ ꯑꯩꯈꯣꯏ ꯋꯥꯔꯤ ꯁꯟꯅꯅꯕꯗ ꯅꯍꯥꯟꯋꯥꯏ ꯇꯣꯡꯉꯤ ꯇꯣꯡꯗꯦ ꯁꯨꯝ ꯇꯧꯅꯈꯤ ꯭ꯔꯣ ꯑꯅꯩꯅ ꯃꯦꯂ ꯑꯗꯣ ꯒꯥꯔꯤꯗꯣ ꯍꯥꯡꯕꯅꯦ ꯅꯪꯁꯨ ꯆꯠꯂꯨꯁꯤꯔꯅ ꯑꯗꯨꯁꯨ ꯍꯥꯏꯒꯦꯅ ꯇꯧꯔꯛꯄ
ꯍꯥꯏ ꯍꯧꯖꯤ ꯌꯣꯒꯥꯁꯦ ꯑꯩꯈꯣꯏ ꯈꯨꯟꯗ ꯇꯧꯔꯤꯕꯗꯣ ꯑꯗꯣ ꯃꯁꯤꯡ ꯊꯤꯡꯉꯝꯗꯒꯤ ꯇꯣꯡꯉꯛꯑꯦꯕ ꯇꯣꯡꯍꯧꯋꯦꯕ
ꯅꯪ ꯇꯣꯡꯈ꯭ꯔꯕ ꯃꯦꯔꯤꯒꯣ ꯔꯥꯎꯟꯁꯦ
ꯇꯣꯡꯉꯒ ꯐꯅ ꯐ ꯐ꯭ꯔꯤꯗ ꯇꯣꯡꯉꯦ ꯑꯩꯈꯣꯏꯣꯡ ꯑꯍꯥꯟꯕꯒ ꯇꯤꯀꯦ ꯀꯥꯛꯑꯦ ꯑꯗꯒꯤ ꯑꯗꯨꯝ ꯐꯩꯅ ꯇꯣꯡꯕꯗꯨꯅ ꯇꯣꯡꯕꯗꯨꯅ
ꯑꯁ ꯀꯩꯗꯧꯕꯒꯤ ꯅꯪꯗꯤ ꯃꯩ ꯃꯌꯥꯡꯅ ꯌꯥꯝ ꯂꯨ ꯇꯧꯔꯦꯅ ꯅꯪꯗꯤ
ꯃꯌꯥꯡ ꯂꯥꯎꯅ ꯇꯧꯕꯒꯤ ꯋꯥ ꯅꯠꯇꯦ ꯑꯈꯣꯏ ꯂꯝꯗ ꯇꯧꯕꯅꯤꯅ ꯑꯈꯣꯏꯗ ꯀꯤꯕꯅꯦꯕ ꯃꯣꯏꯗꯣ ꯍꯦꯑꯥꯏꯠ ꯇꯧꯔꯒ ꯇꯧ ꯀꯥꯟꯗꯅꯦ
ꯑꯈꯣꯏꯗꯤ ꯑꯃꯝꯇꯥ ꯇꯣꯡꯗ꯭ꯔꯤ ꯑꯩꯗꯤ ꯑꯝ ꯑꯝꯇꯥ ꯇꯣꯡꯗ꯭ꯔꯤꯌꯦ ꯀꯖꯩ ꯀꯤꯖꯗꯕ꯭ꯔꯣ ꯑꯗꯨꯗꯣ
ꯊꯤꯕ ꯍꯥꯏꯔꯤꯁꯦꯅ ꯈꯨ ꯊꯣꯡ ꯈꯨ ꯊꯣꯡꯗ ꯂꯩꯔꯦ ꯑꯩ ꯋꯥꯔꯤ ꯑꯃ ꯂꯤꯔꯛꯀꯦ ꯅꯣꯡꯃꯁꯦ ꯀꯃꯥꯏꯅꯟ ꯇꯧꯒꯦꯗ ꯑꯗꯨꯃꯥꯏꯅ ꯇꯣꯡꯉꯕ ꯑꯩꯖꯦ ꯏꯃꯥꯟꯅꯕꯒ ꯑꯗꯨꯗꯨꯒ ꯀꯔꯤ ꯍꯥꯏꯔꯤꯒꯦꯗ ꯑꯩꯅꯅꯦ ꯑꯥ ꯂꯛꯅꯕꯣꯏ ꯍꯩꯕꯣꯏ ꯃꯦꯔꯤꯒꯣꯟ ꯔꯥꯎꯟꯗ ꯎꯡꯉꯤ ꯅꯨꯄꯥꯗꯣ
ꯎꯝ
ꯏꯟꯖꯤꯟ ꯁꯦꯟꯅꯩ ꯅꯨꯄꯥ ꯀꯟꯈꯠꯂꯣ ꯀꯟꯈꯠꯂꯣ ꯂꯥꯎꯁꯜꯂꯨꯔꯕ ꯑꯗꯩꯗꯤ ꯇꯞꯊꯔꯣ ꯍꯥꯏꯕꯁꯨ ꯀꯩ ꯍꯥꯏꯅꯤ ꯏꯀꯥꯏꯒꯨꯝ ꯇꯧ ꯑꯁ ꯀꯌꯥꯝ ꯄꯥꯈꯠꯂꯤ ꯑꯗꯩꯗꯤ ꯑꯁ ꯑꯗꯨ ꯅꯨꯃꯤꯠꯇꯨ ꯀꯌꯥꯝ ꯋꯥꯈ꯭ꯔꯦ ꯑꯩꯉꯣꯟꯗ ꯌꯦꯡꯉ ꯌꯦꯡꯉ ꯁꯨꯝ ꯀꯥꯟꯈꯠꯂꯛꯄ ꯃꯥꯖꯦ ꯑꯩꯉꯣꯟꯗ ꯌꯦꯡꯉ ꯌꯦꯡꯉ ꯁꯨꯝ ꯀꯥꯟꯈꯠꯂꯛ ꯑꯗꯒꯤ ꯀꯌꯥꯝ ꯋꯥ
ꯀꯌꯥꯝ ꯀꯨꯏꯔꯕꯩ ꯋꯥꯔꯤꯅꯣ
ꯀꯨꯏꯔꯦ ꯃꯃꯥꯡ ꯁꯤꯗ ꯑꯃꯨꯔꯛ ꯇꯧꯒꯤꯕ ꯑꯃ ꯌꯥꯎꯗ꯭ꯔꯣ
ꯑꯩ ꯑꯗꯨꯗꯣ ꯌꯨꯝꯗ ꯂꯩꯇꯦꯕ ꯑꯗꯨꯡ ꯀꯥꯟꯗ ꯑꯩꯗꯣ ꯑꯥꯗ ꯂꯩꯌꯦꯕꯀꯣ ꯑꯗꯨ ꯑꯗꯨꯒꯤ ꯑꯩ ꯌꯥꯎꯍꯧꯗ꯭ꯔꯦ ꯑꯃꯨꯛꯐꯥꯎ ꯇꯣꯡꯍꯧꯗꯦ ꯑꯃꯨꯛꯇꯥꯕꯨꯛ ꯊꯣꯍꯧꯗ꯭ꯔꯦꯃꯦ
ꯅꯨꯃꯤꯠꯇꯨꯗ ꯐꯔꯛ ꯌꯥꯝ ꯇꯥꯒꯤꯕ ꯍꯥꯏꯇꯥꯔꯦ ꯑꯗꯨꯝ ꯃꯦꯔꯤꯒꯣꯟ ꯔꯥꯎꯟꯖꯦ ꯌꯥꯝ ꯂꯦꯝꯅ ꯇꯣꯡꯕ ꯑꯗꯣ ꯃꯣꯏꯖꯦ ꯀꯃꯥꯏꯟ ꯇꯧꯒꯦꯅ ꯑꯈꯣꯏꯅ
ꯅꯪ ꯉꯥꯏꯀꯣꯅꯦ ꯅꯪꯅ ꯀꯟꯀꯜꯂꯣ ꯍꯥꯏꯕꯗꯣ ꯅꯪꯒꯤ ꯑꯗꯨꯒꯤ ꯔꯥꯎꯟꯗꯨꯗ ꯇꯣꯡꯉꯤꯕ ꯃꯤꯌꯥꯝꯗꯨꯖꯨ ꯂꯣꯏ
ꯑꯗꯨ ꯂꯣꯏ ꯌꯥꯎꯔꯦ ꯑꯗꯨꯗ ꯑꯥ ꯃꯣꯏ ꯗꯥꯎ ꯌꯥꯊ꯭ꯔꯤꯔꯥ ꯗꯥꯎ ꯌꯥꯏꯔꯥ ꯑꯃꯗꯤ ꯇꯧꯔꯦ ꯍꯥꯏꯗꯤ ꯑꯗꯨꯒꯤ ꯁ꯭ꯄꯤꯠꯇꯨꯗ ꯇꯣꯡꯉꯥꯏꯗꯣ ꯑꯩ ꯍꯦꯛꯇ ꯑꯩꯅ ꯇꯣꯡꯉꯤꯕ ꯕꯛꯀꯦꯠ ꯍꯥꯏꯗꯣꯏꯔꯥ ꯍꯦꯟꯁꯤꯠ ꯍꯥꯏꯗꯣꯏꯔꯥ ꯑꯗꯨ ꯇꯥꯍꯧꯔꯗꯣꯏ ꯃꯥꯜꯂꯛꯑꯝꯃꯦ ꯀꯝꯃꯜꯂꯛꯇꯅ
ꯅꯣꯏꯒꯤ ꯑꯃ ꯀꯥꯈꯠꯈꯤꯕꯗꯤ ꯐꯩꯌꯦꯕ ꯀꯨꯝꯗꯥꯔꯛꯄꯒꯤ ꯃꯥ ꯏꯤꯡ ꯄꯥꯏꯗꯥꯔꯛꯄꯗꯣ ꯎꯝ ꯎꯝ
ꯊꯤꯡꯍꯧꯕ ꯑꯗꯨꯒ ꯊꯤꯡ ꯃꯊꯛ ꯃꯈꯥꯗꯗꯤ ꯁꯨꯡꯌꯦꯡ ꯌꯦꯡꯕꯤꯗꯕ ꯅꯪꯅ ꯌꯦꯡꯗꯧꯕ ꯃꯐꯝꯗꯨꯗ ꯑꯗꯨꯝ ꯌꯦꯡꯉꯒꯅꯦ ꯀꯨꯝꯗꯍꯟꯒꯅꯨ
ꯔꯥꯎ ꯎꯔꯨ ꯎꯔꯨ ꯎꯪꯉꯛꯀꯥꯗꯣꯏꯅꯤꯅ
ꯉꯥꯎ ꯑꯗꯨꯗꯤ ꯀꯣꯛ ꯉꯥꯎꯕ ꯈꯨꯉꯥꯎꯗꯣ ꯅꯠꯇꯦ ꯀꯣꯛ ꯉꯥꯎꯕꯖꯦ ꯀꯃꯥꯏꯅ ꯉꯥꯎꯒꯦ ꯍꯥꯏ ꯀꯥꯟꯗ ꯑꯥ
ꯄꯔꯦꯜ ꯑꯣꯏꯅ ꯎꯨꯡꯕ ꯍꯥꯏꯗꯣꯏꯔꯥ ꯑꯗꯣ ꯐꯩꯅ ꯎꯨꯡꯉꯛꯕꯗꯣ ꯄꯏꯔꯦꯜ ꯅꯠꯇꯦꯍꯦ ꯑꯥ ꯐꯩꯩꯅ ꯎꯡ ꯎꯡꯉꯛꯄꯗꯣ ꯌꯨꯡꯅ ꯎꯨꯡꯕꯗꯤ ꯉꯥꯎꯔꯣꯏꯕ ꯀꯣ
ꯑꯥ
ꯐꯩꯅ ꯎꯨꯡꯕꯗꯨꯅꯦꯕ ꯉꯥꯎ
ꯀꯩꯅꯣ ꯇꯧꯕꯗꯣ ꯍꯣꯏ ꯅꯪꯅ ꯍꯥꯏꯗꯣ ꯑꯩ ꯈꯪꯉꯦ ꯁꯥꯏꯅ ꯀꯩꯅꯣ ꯑꯣꯏꯅ ꯎꯨꯡꯕꯗꯣ
ꯁꯒꯣꯜꯒ ꯇꯣꯡꯍꯟꯕꯤ ꯀꯡꯒꯨꯗꯣ
ꯍꯣꯏ ꯀ꯭ꯂꯣꯛ ꯀ꯭ꯂꯣꯛ ꯋꯥꯏꯁ ꯑꯣꯏꯅ ꯊ꯭ꯔ ꯎꯪꯕ ꯑꯃ ꯂꯩꯕꯗꯣ ꯍꯣꯏ ꯅꯪ ꯍꯥꯏꯗꯣ ꯑꯩ ꯈꯪꯉꯦ ꯁꯤꯅ ꯁꯤꯅꯅꯦ ꯍꯣꯔꯥꯏꯖꯦꯟꯇꯦꯜꯗ ꯚ꯭ꯔꯇꯤ ꯈꯦꯜꯂ ꯑꯃ ꯑꯣꯏ ꯄ꯭ꯔꯇꯤꯀꯦꯜ ꯍꯣꯔꯥꯏꯖꯟ ꯇ‌ꯦꯜ ꯑꯣꯏꯔꯝꯗꯧ ꯃꯥꯜ ꯚ꯭ꯔꯇꯤꯀꯦꯜꯅ ꯌꯨꯡꯈꯠꯄꯗꯣ ꯍꯣꯔꯥꯏꯖꯟ ꯇꯜꯅ ꯁꯨꯃꯥꯏꯅ ꯅꯪ ꯑ ꯚ꯭ꯔꯠ ꯍ‌ꯣꯔꯥꯏꯖꯟ ꯇꯧꯅ ꯅꯪ ꯍꯥꯏꯗꯣ ꯅꯪ ꯍꯥꯏꯔꯣ ꯑꯗꯨ ꯇꯥꯗꯣꯏꯕ ꯑꯗꯨꯅ ꯀ꯭ꯂꯣꯛ ꯋꯥꯏꯁꯇ
ꯎꯝ ꯑꯗꯨꯗꯤ ꯅꯨꯡꯉꯥꯏꯔ ꯑꯗꯨꯒ ꯅꯣꯏꯅ ꯌꯥꯝ ꯀꯤꯔꯒꯅ ꯍꯤꯒꯨꯝꯕ ꯌꯥꯎꯔꯗꯤ ꯍꯤꯒꯨꯝꯕ ꯊꯣꯡꯉ ꯍꯤ ꯍꯥꯏꯕ ꯑꯃ ꯂꯩꯇ꯭ꯔꯣ
ꯅꯪ ꯍꯥꯏ ꯍꯤꯗꯣ ꯑ ꯅꯍꯥꯟꯋꯥꯏ ꯇꯣꯛꯈ꯭ꯔꯦ ꯀ꯭ꯂꯥꯁ ꯇꯦꯟ ꯀ꯭ꯂꯥꯁ ꯇꯦꯟ ꯀꯥ ꯀꯥꯟꯗ ꯑꯃꯅꯦ ꯀꯩꯅꯣꯒꯤ ꯇꯥꯏꯞꯇ ꯂꯤꯟꯒꯤ ꯇꯥꯏꯞꯇ ꯁꯨꯃꯥꯏꯅ ꯊꯧꯔꯒ ꯑꯗꯨꯝ ꯆꯠꯄꯗꯣ ꯔꯥꯎꯟꯗꯤ ꯑꯣꯏꯔꯒ ꯑꯗꯨꯗꯣ ꯇꯣꯡꯉꯦ ꯑꯩ ꯅꯍꯋꯥꯏ
ꯑꯗꯨꯅ ꯑꯗꯨꯅ ꯇ꯭ꯔꯦꯟꯅꯦꯕ ꯑꯩꯅ ꯍꯥꯏꯅꯤꯅ ꯍꯤ ꯍꯥꯏꯁꯤꯅꯅꯦ ꯆꯍꯤ ꯑꯅꯤꯁꯦ ꯇꯧꯔꯒ ꯑꯥ ꯍꯥꯏ ꯍꯩꯩꯅ ꯁꯨꯝ ꯁꯝꯗꯣꯏꯕ ꯄꯥꯏꯔꯅ ꯑꯗꯨꯁꯨ ꯑꯗꯨ ꯔꯥꯎꯟꯗꯤ ꯎ ꯑꯣꯏꯗꯣꯏ ꯅꯪ ꯑꯗꯨꯐꯥꯎꯇꯤ ꯇꯧꯕ ꯌꯥꯏ ꯑꯗꯨ ꯌꯦꯡꯉꯣ ꯅꯪ
ꯅꯍꯥꯟꯋꯥꯏꯗꯤ ꯃꯦꯂꯥꯁꯦ ꯌꯥꯝ ꯇꯧꯅꯔꯝꯃꯤꯀꯣ ꯁ꯭ꯋꯥꯏꯁꯦ ꯍꯧꯖꯤꯛꯀꯥꯟꯗꯤ ꯄꯥꯛ ꯇꯧꯗ꯭ꯔꯦꯀꯣ
ꯇꯧꯗꯔꯦ
ꯑꯩꯈꯣꯏꯒꯤꯅꯦ ꯏꯃꯥꯟꯅꯕꯤ ꯑꯃ ꯅꯍꯥꯟꯋꯥꯏ ꯑꯥ ꯑꯩꯈꯣꯏꯅ ꯑꯉꯥꯡ ꯑꯣꯏꯔꯤꯉꯩꯗ ꯃꯦꯂꯥ ꯇꯣꯡꯉꯕ ꯑꯗꯨꯒ ꯃꯥꯁꯦ ꯇꯣꯡꯉꯩ ꯇꯣꯡꯉ ꯈꯔ ꯀꯤꯔꯕ ꯃꯥꯁꯦ ꯀꯩꯅꯣ ꯇꯧꯕꯗꯅꯦ ꯀꯨꯝꯗꯔꯛꯄꯗ ꯃꯈꯣꯡꯗꯣ ꯊ ꯊ ꯊꯛ ꯊꯛ ꯅꯤꯛꯑ ꯌꯜ ꯀꯨꯝꯊꯔꯛꯌꯦ ꯀꯤꯃꯟꯗꯅ ꯍꯪꯕ꯭ꯔꯥ
ꯎꯝ
ꯅꯣꯛꯄꯗꯁꯤ ꯁꯤꯖꯥꯅ ꯑꯗꯣ ꯃꯤꯅ ꯍꯥꯏꯅꯕꯗ ꯑꯦꯔꯣꯄ꯭ꯂꯦꯟꯒꯨꯝꯕ ꯇꯣꯡꯕꯒ ꯍꯩꯕ ꯃꯤꯗꯤ ꯀꯩꯁꯨꯝ ꯇꯧꯗꯦ ꯍꯥꯏ
ꯑꯦ ꯍꯩꯕ ꯍꯥꯏꯁꯦ ꯎꯝ ꯑꯦꯔꯣꯄ꯭ꯂꯦꯟ ꯇꯣꯡꯕꯗꯤ ꯉꯥꯛꯇꯪ ꯈꯛꯇꯅꯦ ꯁ꯭ꯋꯥꯏ ꯂꯥꯎ ꯐꯪꯈ꯭ꯔꯅꯦꯕ ꯃꯤꯅꯠ ꯇꯛ ꯂꯥꯎꯅ ꯇꯥꯔꯛꯄꯗꯨꯗ ꯑꯃꯨꯛ ꯃꯨꯛ ꯐꯪ ꯄꯥꯏꯈꯠꯅꯦꯕꯥ ꯑꯗꯨꯗꯤ ꯉꯥꯛꯇꯪ ꯈꯛꯇꯅꯦ ꯑꯗꯨꯗꯒꯤꯗꯤ ꯑꯗꯨꯝ ꯐꯨꯜ ꯇꯥꯏꯝ ꯑꯣ
ꯑꯗꯨ ꯀꯩꯅꯣ ꯀꯌꯥ ꯇꯧꯒꯦ ꯑꯥ ꯀꯌꯥꯝ ꯃꯤꯅꯠ ꯀꯌꯥꯃꯨꯛꯀꯤ ꯆꯥꯡ ꯎꯡꯒꯦ ꯑꯩꯩꯗꯤ ꯑꯝꯇ ꯇꯣꯡꯗ꯭ꯔꯤ ꯀꯤꯗꯅ
ꯃꯣꯏꯗꯣ ꯔꯥꯎꯟ ꯔꯥꯟꯎ ꯑꯗꯨꯒꯩ ꯎꯡꯕꯅ ꯂꯩꯕꯅꯦ ꯇꯤꯀꯦꯠ ꯑꯗꯨꯝ ꯀꯛ ꯑꯒ ꯔꯥꯟꯎ ꯈꯔ ꯈꯪꯗꯦ ꯌꯥꯝ ꯀꯟꯅ ꯃꯨꯟꯅ ꯑꯩꯁꯨ
ꯑꯗꯒꯤ ꯑꯥ ꯁꯨꯃꯥꯏꯅ ꯇꯧꯋꯦ ꯑꯗꯩꯩ ꯕꯤꯃꯨꯔꯗꯥ ꯇꯣꯡꯉꯦꯌꯦ ꯇꯣꯡꯉꯒꯅꯦ ꯑꯥ ꯀꯩꯅꯣꯅꯦ ꯅꯣꯡ ꯇꯥꯔꯛꯑꯦꯅꯦ ꯇꯧꯔ ꯌꯦꯡꯈꯠꯂꯦ ꯃꯌꯨꯡ ꯍꯥꯟꯗꯔꯛ ꯄ ꯑꯣꯏꯂꯩꯔꯝꯃꯦ ꯍꯦ ꯃꯌꯨꯡ ꯃꯌꯨꯡ ꯑꯗꯨꯃꯥꯏꯅ ꯇꯧꯋꯦ ꯑꯗꯩꯗꯤ ꯑꯩꯈꯣꯏꯒꯤ ꯏꯆꯦ ꯑꯃ ꯂꯩꯌꯦꯕꯀꯣ ꯃꯣꯏ ꯃꯣꯏꯁꯦ ꯃꯕꯣꯛꯀ ꯇꯣꯡꯕ ꯑꯗꯥ ꯕꯦꯍꯨ ꯔꯥꯎꯟ ꯇꯣꯡꯕꯁꯦ ꯂꯥꯎꯔꯒ ꯅꯨꯡꯉꯥꯏꯗꯅ ꯂꯥꯎꯕ ꯌꯥꯔꯣꯏ ꯂꯥꯎꯕ ꯌꯥꯔꯣꯏ ꯊꯣꯠꯅꯝꯗꯅ ꯂꯥꯎꯍꯟꯗꯦꯌꯦ ꯃꯌꯥꯝꯗꯣ ꯂꯥꯎꯅꯤꯡꯗꯅ ꯎꯝ ꯏꯤꯛ ꯏꯤꯛ ꯇꯧꯔ ꯈꯥꯡꯉꯒ ꯂꯩꯕꯤ ꯑꯃ ꯂꯩꯗꯥꯏꯅꯦ ꯑꯗꯨꯝ ꯇꯧꯔꯥ ꯐꯝꯃꯦꯌꯦ ꯂꯥꯎꯊꯣꯛꯑꯒ ꯃꯣꯏ ꯃꯔꯤ ꯃꯉꯥ ꯇꯣꯡꯕꯒ ꯃꯥꯜꯂꯦꯅ
ꯑꯗꯨꯏꯗꯤ ꯍꯥꯌꯦꯡꯗꯣ ꯅꯪ ꯑꯗꯨꯝ ꯌꯥꯎꯔꯁꯤꯀꯣ ꯑꯩꯈꯣꯏ ꯆꯠꯄꯗꯣ
ꯌꯥꯎꯔꯁꯦ ꯑꯩꯁꯦ ꯄ꯭ꯔꯣꯒꯥꯝꯗꯤ ꯂꯩꯕꯅꯦꯕꯀꯣ ꯄꯨꯡ ꯀꯌꯥ ꯅꯨꯡꯗꯥꯡꯅꯤ ꯑꯣꯏꯗꯣꯏꯅꯦ ꯑꯗꯨꯅ ꯈꯪꯗꯕꯩ ꯅꯪ
ꯑꯩꯈꯣꯏ ꯍꯧꯖꯤꯛꯀꯤꯗꯨꯁꯨ ꯅꯨ ꯑꯩꯈꯣꯏ ꯍꯧꯖꯤꯛꯀꯤꯗꯤꯁꯨꯨ ꯉꯟꯅꯗꯨ ꯅꯨꯡꯗꯥꯡꯋꯥꯏꯔꯝ ꯄꯨꯡ ꯇꯥꯔꯨꯛ ꯁ꯭ꯋꯥꯏꯃꯨꯛ ꯇꯥꯕꯗ ꯆꯠꯁꯦꯅ ꯍꯥꯏꯕꯅꯦꯕ ꯑꯗꯨꯗꯨꯒ ꯑꯗꯨꯝ ꯀꯩꯅꯣ ꯇꯧꯔꯁꯦ ꯎꯝ ꯅꯪꯁꯨ ꯄꯩꯁꯥ ꯀꯩꯀꯩ ꯄꯥꯏꯁꯜꯂꯛꯑꯣ ꯍꯥꯏꯗꯤ ꯃꯣꯏꯒꯤ ꯑꯗꯨꯝꯕ ꯆꯪꯕ ꯈꯣꯠꯄ ꯇꯣꯡꯕ ꯑꯗꯩꯗꯤ ꯀꯔꯤ ꯀꯔꯤ ꯑꯃ ꯂꯪꯉꯥꯒꯒ ꯎꯞꯄꯒ ꯎꯝ ꯄꯣꯠꯀ ꯐꯥꯎꯕꯤꯗꯣ ꯀꯩ ꯀꯧꯒꯦ
ꯎꯝ ꯎꯝ ꯈꯪꯉꯦ ꯈꯪꯉꯦ
ꯑꯗꯨꯒꯨꯝꯕꯒ ꯈꯔ ꯌꯥꯎꯔꯁꯤ ꯀꯩ ꯀꯩꯅꯣ ꯑꯗꯩ ꯂꯩꯅꯤꯡꯕ ꯈꯣꯠꯄ ꯃꯌꯥꯝ ꯌꯥꯎꯔꯛꯑꯁꯨ ꯄꯩꯁꯥꯕꯨꯗꯤ ꯄꯥꯏꯗꯦ ꯑꯗꯨ ꯑꯣꯏꯔꯁꯨ ꯌꯦꯡꯉꯨꯔꯁꯦ
ꯌꯦꯡꯉꯨꯔꯁꯤ ꯌꯦꯡꯉꯨꯔꯁꯤ
ꯎꯝ ꯍꯣꯔꯦꯟꯗꯣ ꯐꯨꯔꯤꯠ ꯑꯝꯈꯛꯇꯪꯅꯦ ꯂꯩꯗꯣꯏꯁꯦ ꯑꯩꯈꯣꯏ ꯒꯥꯔꯤꯗ ꯑꯗꯨꯝ ꯆꯠꯂꯁꯦ ꯑꯩꯈꯣꯏ ꯒꯥꯔꯤꯗꯅ ꯑꯩꯈꯣꯏ ꯕꯥꯗ ꯕꯥꯕꯥ ꯑꯩ ꯁꯨꯃꯥꯏꯅ ꯀꯛꯆꯤꯡꯗ ꯆꯠꯂꯨꯒꯦ ꯀꯩꯅꯣ ꯑꯥ ꯀꯩ ꯑꯕꯥ ꯒꯥꯔꯤ ꯊꯝꯃꯝꯃꯣ ꯑꯩ ꯄꯣꯠ ꯆꯩꯩ ꯈꯔ ꯂꯩꯅꯤꯡꯉꯦ ꯑꯩꯈꯣꯏ ꯕꯥꯅ ꯍꯣꯏ ꯍꯥꯏꯕꯅꯦꯕ ꯑꯗ ꯑꯩꯈꯣꯏꯒꯤꯗ ꯑꯣꯏꯅ ꯆꯠꯂꯁꯦ ꯑꯩ ꯅꯪ ꯂꯧꯕ ꯂꯥꯛꯄꯤꯔꯒꯦ ꯅꯣꯏ ꯌꯨꯝꯕꯥꯎ ꯑꯗꯨꯝ ꯊꯧꯗꯣꯔꯛꯑꯒꯦꯕꯀꯣ ꯑꯗꯨꯗꯨꯒꯅꯦ ꯍꯣꯔꯦꯟ ꯑꯗꯨꯝ ꯑꯥꯈꯣꯏ ꯆꯠꯂꯨꯔꯁꯦ ꯑꯗꯨꯒ ꯅꯪ ꯑꯗꯨꯝ ꯊꯤꯟꯕꯤꯔꯝꯃꯒꯦꯕ ꯅꯪꯅꯗꯤ ꯊꯧꯑꯣꯕ ꯂꯝꯕꯤꯗꯨꯗꯤ ꯑꯩꯗꯤ ꯇꯜꯂꯦꯕ ꯑꯗꯣ ꯁꯥꯏ ꯁꯥꯏꯒꯤ ꯑꯦꯔꯤꯌꯥꯗꯨꯕꯨꯗꯤ ꯅꯪ ꯂꯧ ꯂꯥꯛꯄꯕꯨꯗꯤ ꯑꯩ ꯊꯧꯕꯥ ꯀꯩꯁꯨꯝ
ꯑꯣ ꯅꯣꯏ ꯒꯥꯔꯤꯗꯣ ꯅꯨꯡꯉꯥꯏꯔꯗꯤ ꯌꯥꯏꯌꯦ ꯅꯨꯡꯉꯥꯏꯇ꯭ꯔꯗꯤ ꯑꯩꯈꯣꯏꯗ ꯑꯗꯨꯝ ꯆꯠꯁꯦ ꯑꯗꯣ
ꯎꯝ ꯑꯩꯈꯣꯏꯗ ꯑꯗꯨꯝ ꯆꯠꯂꯁꯦ ꯌꯥꯔꯦ ꯑꯗꯨꯝ ꯍꯥꯏꯗꯤ ꯅꯣꯏꯒꯤꯗꯣ ꯑꯗꯨꯝ ꯑꯩꯅ ꯇꯧꯕ ꯀꯩꯅꯣ ꯇꯧꯕ ꯈꯣꯠꯄꯗ ꯑꯗꯨꯝ ꯊꯧꯔꯒ ꯆꯠꯄ ꯑꯌꯥꯝꯕ ꯑꯣꯏ ꯑꯗꯨꯅ ꯅꯪꯁꯨ ꯊꯕꯛꯇꯣ ꯑꯥ ꯑꯥ ꯍꯥꯏꯗꯤ ꯅꯣꯏꯁꯨ ꯑꯗꯨꯝ ꯁꯤꯟꯖꯤꯟꯅꯅꯤꯡꯉꯥꯏ ꯂꯩꯗ ꯑꯩꯗ ꯑꯗꯨꯝ ꯆꯠꯂꯁꯦ ꯑꯩꯒꯤ ꯊꯕꯛ ꯆꯠꯄꯅꯤꯅꯥ ꯇꯥꯏꯌꯦ ꯇꯥꯏꯌꯦ ꯇꯥꯔꯕꯣ
ꯎꯝ ꯉꯛꯇꯪ ꯄꯜꯂꯨꯔꯦ ꯌꯥꯏ ꯑꯗꯨꯗ ꯆꯠꯂꯁꯦ ꯁꯦ ꯍꯣꯔꯦꯟ ꯑꯗꯨꯗꯤ ꯀꯩꯀꯩꯅꯣ ꯅꯪꯅ ꯃꯄꯨꯡ ꯑꯣꯏꯅ ꯂꯩꯗꯣꯏꯁꯦ ꯐꯨꯔꯤꯠ ꯇꯪꯂꯥ
ꯐꯨꯔꯤꯠꯀꯅꯦ ꯎꯃꯣ ꯑꯩꯈꯣꯏ ꯃꯥꯅ ꯎꯃꯣꯔꯣꯛ ꯂꯩꯔꯛ ꯑꯣꯌꯦ ꯎꯃꯣꯔꯣꯛꯀ ꯂꯩꯒꯅꯤ ꯑꯩꯈꯣꯏꯗꯤ ꯎꯃꯣꯔꯣꯛꯁꯦ ꯅꯨꯡꯇꯤꯒꯤ ꯃꯣꯔꯣꯛ ꯃꯦꯠꯂ ꯆꯥꯏꯌꯦꯕ ꯑꯃꯃꯝ ꯃꯝ ꯃꯝ ꯃꯝ ꯏꯔꯣꯜꯂꯁꯨ ꯀꯩꯗꯧꯔꯁꯨ ꯑꯗꯨꯅ ꯎꯃꯣꯔꯣꯛꯇꯣ ꯂꯩꯇꯕ ꯌꯥꯗꯦ
ꯎ ꯅꯪ ꯀꯅꯥꯅꯣ ꯎꯕ ꯌꯥꯝꯅ ꯆꯥꯏꯔꯤꯁꯤꯅ
ꯑꯩꯈꯣꯏ ꯗꯗꯥꯒ ꯑꯩꯈꯣꯏ ꯕꯕꯥꯒ ꯃꯣꯏ ꯍꯥꯏꯅꯤ ꯑꯩꯈꯣꯏ ꯃꯥꯁꯨ ꯄꯥꯝꯃꯤ
ꯑꯣꯣꯏꯅꯦ ꯍ ꯍꯣꯏꯅꯦ ꯑꯗꯨꯗꯤ
ꯀꯅꯥꯅ ꯀꯪꯂꯥ ꯉꯝꯗ꯭ꯔꯦ ꯑꯗꯨꯅ ꯎ ꯃꯣꯔꯣꯛꯁꯦ ꯄꯋꯥꯕꯋꯥꯠ ꯂꯩꯦ ꯑꯁ꯭ꯋꯥꯏꯗꯒꯤ ꯂꯨꯄꯥ ꯇꯔꯥ ꯀꯨꯟꯒꯤ ꯂꯩꯕꯗꯨꯗꯤꯅꯦ ꯑꯗ ꯑꯃꯨꯛ ꯑꯅꯤꯔꯛ ꯆꯥꯔꯒ ꯂꯣꯏꯈꯤ ꯑꯗꯨꯅꯅꯦ ꯑꯥꯗꯒꯤꯅꯦ ꯆꯦꯔꯪꯗꯣ ꯃꯌꯥꯝ ꯃꯌꯥꯝ ꯂꯩꯔꯒ ꯐ꯭ꯔꯤꯖꯇ ꯍꯥꯞꯆꯜꯂꯒ ꯊꯃꯗꯤ ꯀꯨꯏꯅꯁꯨ ꯆꯥꯅꯔꯦ ꯄꯠꯇ꯭ꯔꯦꯗꯅ ꯑꯗꯨꯃꯥꯏꯅ ꯐꯕ ꯍꯦꯜꯂꯦ ꯑꯗꯨꯅ ꯑꯗꯨꯃꯥꯏꯅ ꯆꯥꯕꯅ ꯌꯥꯝ ꯐꯋꯦ ꯍ ꯑꯩꯈꯣꯏꯗꯤ ꯑꯗꯨꯃꯥꯏꯅ ꯑꯗꯨꯝ ꯂꯩꯌꯦꯕ ꯑꯗꯨꯗꯨꯒ ꯂꯩꯔ ꯀꯅ ꯑꯇꯩꯗꯤ ꯀꯩꯁꯨ ꯂꯩꯔꯦꯗ ꯍꯥꯏꯗꯤ ꯍꯧꯖꯤꯛꯀꯥꯟꯗꯤ ꯏꯟꯖꯥꯡ ꯅꯥꯄꯤ ꯑꯅꯧꯕ ꯑꯔꯥꯡ ꯌꯣꯜꯂꯦꯕꯨ ꯇꯥꯡꯁꯨ ꯌꯥꯝꯅ ꯇꯥꯡꯏꯤ ꯑꯗꯨꯒ ꯍꯤꯗꯥꯛꯁꯨ ꯌꯥꯝꯅ ꯀꯥꯞꯄꯒꯤ ꯆꯥꯕ ꯐꯕ ꯄꯣꯠ ꯑꯝꯇ ꯅꯠꯇꯕꯗꯨꯕꯨ
ꯎꯝ ꯎꯝ
ꯍꯣꯔꯦꯟꯗꯣ ꯑꯗꯨꯗꯤ ꯍꯜꯂꯛꯄꯔ ꯑꯩꯗꯤ ꯅꯨꯡꯊꯠꯇ ꯆꯔꯥ ꯋꯥꯟꯕ ꯆꯝ ꯄꯥꯝꯀꯣ